ꯑ
ꯑꯧ
ꯐꯝꯃꯤꯌꯦ
ꯆꯥꯛ ꯆꯥꯈꯤꯔꯣꯢꯗ꯭ꯔꯣ
ꯆꯥꯈꯤꯔꯣꯍꯩ
ꯀ꯭ꯔꯤ ꯇꯧꯔꯒ ꯂꯩꯕ꯭ꯔꯣ
ꯑꯈꯣꯢꯗꯣ ꯐꯝꯃꯒ ꯋꯥꯔꯤ ꯁꯥꯟꯅꯔꯝꯕꯅꯦ
ꯅꯨꯡꯉꯥꯏꯔꯦꯅꯦ
ꯉꯅꯨꯡꯉꯥꯏ
ꯅꯣꯏꯗꯧꯅ ꯑꯩꯁꯨ ꯅꯨꯡꯉꯥꯏꯅꯤꯡꯉꯦꯗ
ꯅꯪꯗꯤ ꯀꯩꯗꯧꯕ꯭ꯔꯣ
ꯑꯩꯁꯨ ꯐꯝꯃꯤꯌꯦ
ꯉꯁꯤꯗꯤ ꯊꯕꯛ ꯆꯠꯇ꯭ꯔꯣ
ꯆꯠꯂꯦ ꯆꯠꯂꯒ ꯍꯂꯛꯑꯦ
ꯑꯣ ꯀꯔꯤ ꯀꯔꯤ ꯇꯧꯕ꯭ꯔꯣ ꯉꯁꯤꯗꯤ ꯀꯔꯤ ꯆꯥꯛ ꯊꯣꯡꯈ꯭ꯔꯕꯣ
ꯆꯥꯛ ꯊꯣꯡꯗ꯭ꯔꯤ ꯅꯣꯏꯕꯣ ꯕꯣꯜ ꯌꯦꯡꯒꯗ꯭ꯔꯣ
ꯌꯦꯡꯒꯅꯤ ꯍꯣꯔꯦꯟꯗꯤ ꯅꯨꯡꯉꯥꯏꯕꯅꯤꯅ ꯑꯩꯈꯣꯏꯒꯤ ꯄꯥꯔꯇꯤꯒꯤ ꯇꯧꯔꯛꯀꯅꯤ
ꯌꯦꯡꯉꯣ ꯌꯦꯡꯉꯣ ꯌꯦꯡꯉꯣ
ꯎꯝ
ꯑꯗꯨꯗꯣ ꯍꯣꯏ ꯍꯣꯔꯦꯟꯗꯤ ꯑꯁ ꯐꯖꯟꯅ ꯌꯦꯡꯊꯔꯒ ꯂꯣꯏꯔꯦ
ꯌꯦꯡꯅꯤ ꯍꯣꯔꯦꯟ ꯀꯞꯄꯁꯨ ꯌꯥꯎꯒꯅꯤ ꯅꯣꯛꯄꯁꯨ ꯌꯥꯎꯒꯅꯤ
ꯁꯣꯏꯗ꯭ꯔꯕꯅꯤ ꯑꯗꯨꯗꯤ
ꯅꯣꯏꯗꯤ ꯄꯤꯅꯧꯕꯤ ꯄꯤꯅꯧꯕꯤꯗꯣ
ꯎꯝ ꯄꯤꯅꯧꯕꯤ ꯃꯌꯥꯝꯅꯤꯅꯀꯣ ꯑꯗꯨꯅ ꯀꯛꯇꯅꯤ ꯉꯥꯏꯔ ꯂꯩꯔꯅꯤ ꯄꯤꯅꯥꯧꯤꯁꯤꯡꯁ
ꯁꯤꯁꯦ ꯈꯔꯗꯤ ꯖꯒꯣꯏ ꯁꯥꯗꯧꯔꯦꯅꯦ
ꯎꯝ ꯑꯃꯨꯛ ꯆꯪꯉꯒꯅ ꯆꯣꯡꯉꯅꯤ ꯑꯃꯨꯛ ꯆꯪꯗ꯭ꯔꯒꯅ ꯀꯞꯀꯅꯤ ꯗꯨꯃꯥꯢ ꯇꯧꯔꯅꯤ ꯎꯄꯥꯏ ꯂꯩꯇꯦ ꯉꯁꯤꯗꯤ ꯀꯃꯥꯏ ꯀꯃꯥꯏ ꯇꯧꯗꯣꯢꯅꯣ ꯈꯪꯗꯦ ꯊꯃꯣꯏꯁꯦ ꯌꯥꯝꯅ ꯋꯥꯈ꯭ꯔꯦ
ꯋꯕꯤꯔꯅꯨ ꯋꯕꯤꯔꯅꯨ ꯀꯔꯤꯁꯨ ꯀꯥꯟꯅꯗꯕꯗ ꯋꯥꯔꯒ ꯀꯔꯤ ꯀꯩꯗꯧꯗꯣꯏꯅꯣ
ꯈꯪꯗꯦꯅꯦ ꯑꯩꯒꯤ ꯈꯟꯕꯁꯦ ꯊꯨꯡꯗ꯭ꯔꯗꯤ ꯑꯃꯨꯛꯁꯨ ꯅꯨꯡꯉꯥꯏꯇꯕ ꯅꯨꯡꯁꯤꯌꯦ ꯅꯅꯛꯅ ꯂꯣꯏꯈ꯭ꯔꯅꯤ ꯁꯥꯟꯅꯕ ꯅꯨꯄꯥꯗ
ꯅꯨꯡꯁꯤꯖꯔꯁꯨ ꯄ ꯂꯩꯠꯇ
ꯎꯝ ꯑꯣꯏꯗ꯭ꯔꯗꯤ ꯀꯃꯥꯏꯅ ꯇꯧꯒꯅꯤ ꯍꯥꯏꯌꯣ
ꯑꯣꯏꯗ꯭ꯔꯗꯤꯔꯣ
ꯎꯝ ꯑꯣꯏꯗ꯭ꯔꯗꯤ ꯀꯃꯥꯏꯅ ꯇꯧꯒꯅꯤ ꯍꯥꯏꯕ
ꯁꯨꯒꯣꯏ ꯁꯥꯔꯒ ꯂꯩꯔꯣ ꯑꯗꯨꯗꯤ
ꯉꯟꯇ ꯇꯨꯝꯒꯅꯤ ꯀꯔꯤꯅꯥꯁꯨ ꯀꯧꯕ ꯈꯝꯗꯕꯤꯗ
ꯑꯗꯨ ꯇꯧꯔꯒ ꯀꯔꯤ ꯀꯅꯥꯒꯦ ꯍꯥꯏꯕꯅꯤꯗ
ꯈꯪꯗꯦ ꯑꯩꯁꯨ
ꯄꯩꯁꯥ ꯄꯤꯒꯦ ꯍꯥꯏꯔꯦ ꯇꯧꯕꯤꯕꯁꯨ ꯌꯥꯕꯗꯣ
ꯎꯝ
ꯋꯥꯊꯤ ꯑꯁꯦꯡꯕ ꯑꯔꯦꯝꯕꯗꯀꯣ
ꯎꯝ ꯋꯥꯅꯦꯕ
ꯃꯤꯁꯤꯗꯣ ꯏꯪꯂꯤꯁ ꯉꯥꯡꯕ ꯍꯩꯇꯦ ꯀ ꯍꯥꯏꯕꯗꯣ
ꯍꯦ ꯀꯩ ꯍꯥꯏꯕ ꯀ ꯀꯩ ꯍꯥꯏꯕ
ꯀꯧꯔꯁꯨ ꯍꯥꯏꯥꯏ ꯇꯗꯤ
ꯍꯇ ꯃꯅꯦ ꯀ ꯍꯇ ꯃꯅꯦ
ꯃꯤ ꯍꯩꯇ꯭ꯔꯁꯨ ꯂꯦꯚꯦꯜ ꯑꯃꯗ ꯃꯥꯒꯤ ꯉꯝꯅꯕ ꯑꯗꯨꯝ ꯇꯧꯋꯦꯗꯅ
ꯎꯝ ꯑꯁ ꯑꯩꯈꯣꯏ ꯁ꯭ꯋꯥꯏꯁꯦ ꯅꯥꯄꯤ ꯁꯣꯡꯈ꯭ꯔꯦꯗ ꯕꯔꯤꯟꯒ ꯊꯂꯛꯀꯗꯕ ꯃꯥꯜꯂꯦ
ꯀꯔꯤ ꯍꯥꯏꯕ
ꯑꯩꯈꯣꯏ ꯁꯥꯏꯁꯦ ꯅꯥꯄꯤ ꯌꯥꯝ ꯁꯣꯡꯈ꯭ꯔꯦ ꯂꯤꯟꯒ ꯊꯣꯛꯂꯛꯀꯗꯕ ꯃꯥꯜꯂꯦꯕ
ꯊꯣꯛꯂꯛꯑꯁꯨꯅꯨ ꯅ ꯗꯤꯟꯗꯨꯕꯨ ꯆꯠꯊꯣꯛꯑꯣ
ꯎꯝ ꯂꯩꯇꯥꯗꯦ ꯅꯪ ꯆꯥꯒꯦꯔꯥ ꯐꯥꯕꯤꯒꯦ
ꯑꯁ ꯅꯪꯕꯨ ꯐꯥꯕ ꯉꯝꯒꯗ꯭ꯔꯣ ꯃꯤꯕꯨ ꯍꯥꯎꯋꯦ ꯍꯥꯏꯗꯅꯦ
ꯎꯝ ꯑꯩꯈꯣꯏꯗꯤ ꯆꯥꯗꯦ ꯈꯪꯗ꯭ꯔꯤꯗ ꯑꯃꯨꯛ ꯐꯥꯎꯗꯨ
ꯂꯣꯠꯂꯒ ꯊꯣꯡꯑꯒ ꯄꯤꯖꯔꯗꯤ ꯅꯪ ꯆꯥꯒꯅꯤ
ꯎꯝ ꯃꯤꯁ ꯈꯪꯉꯅꯤ ꯀꯔꯤ ꯏꯟꯁꯥꯡꯅ ꯀꯔꯤ ꯌꯦꯟꯁꯥꯡꯅ ꯑꯗꯨꯝ ꯍꯪꯉ ꯂꯩꯒꯅꯤ
ꯈꯪꯉꯦ ꯅꯪ ꯅꯄ꯭ꯔꯣꯝ ꯆꯥꯕ꯭ꯔꯣ
ꯆꯥꯏ ꯑꯄ꯭ꯔꯝ
ꯑꯗꯣ ꯉꯥꯄ꯭ꯔꯨꯝꯒ ꯆ ꯃꯥꯟꯅꯩ ꯍꯥꯏꯌꯦ ꯑꯩꯁꯨ ꯆꯥꯗ꯭ꯔꯦ ꯃꯥ ꯄ
ꯅꯪ ꯃꯄ꯭ꯔꯨꯝ ꯆꯥꯕ꯭ꯔꯣ
ꯆꯗꯦ
ꯀꯗꯦ
ꯎꯝ
ꯑꯦ ꯍꯦꯅ ꯊꯥꯖꯗꯅ
ꯑꯩ ꯉ ꯄꯨ꯭ꯔꯨꯝ ꯆꯥꯗꯦ ꯏꯁ ꯀꯗꯥꯏꯔꯤꯒꯦ ꯃꯁꯄꯨ ꯁ ꯀꯨꯁ
ꯍꯥꯎꯕꯅꯦ ꯆꯥꯎꯏ ꯌꯥꯝ ꯍꯥꯞꯄꯅꯦ ꯐꯕꯅꯦ
ꯑꯗꯨꯕꯨꯗꯤ ꯏꯁꯥꯗꯤ ꯀꯥꯟꯅꯩꯀꯣ ꯑꯗꯨ ꯑꯣꯏꯔꯁꯨ ꯆꯠꯅꯤꯡꯉꯦꯕ ꯑꯁ
ꯏꯗꯤꯀꯣ ꯏꯄꯥꯅꯀꯣ ꯄꯤꯛꯏꯉꯥꯏꯗꯀꯣ ꯏꯁꯥ ꯌꯥꯝ ꯁꯣꯟꯕꯒꯤ ꯉꯥꯄ꯭ꯔꯨꯝ ꯆꯥꯎ ꯉꯥꯄ꯭ꯔꯨꯝ ꯆꯥꯎ ꯏ ꯍꯥꯞꯅꯕ ꯏ ꯍꯥꯞꯅꯕ ꯍꯥꯏꯅ ꯑꯗꯨꯝ ꯆꯥꯕ
ꯑꯗꯨꯅꯕꯨ ꯐꯔꯦ ꯑꯉꯛꯄꯔꯣꯝꯗ ꯌꯥꯝ ꯇꯥꯡꯕꯅꯦ
ꯇꯥꯡꯉꯦ ꯑꯗꯣꯝ ꯆꯥꯏꯗ ꯈꯔꯁꯤꯔꯣ ꯇꯥꯡꯉꯔꯣ ꯑꯩꯈꯣꯏ ꯐꯅꯕ ꯄꯤꯖꯕꯒꯤꯔꯣ ꯈꯪꯗꯦ
ꯃꯥꯃꯟꯗ
ꯇꯉꯦ ꯅꯍꯥꯟꯗꯣ ꯑꯩꯈꯣꯏꯔꯣꯝꯗ ꯂꯥꯟ ꯍꯧꯕꯗ ꯑꯣꯏꯔꯝꯒꯗꯤ ꯃꯣꯏ ꯑꯃꯁꯤꯡꯗꯣ
ꯍꯣꯏ ꯍꯣꯏ ꯍꯣꯏ ꯈꯪꯉꯦ ꯈꯪꯉꯦ ꯑꯩ ꯈꯪꯉꯦ
ꯌꯣꯜꯂꯦꯕꯀꯣ ꯉꯥꯄ꯭ꯔꯨꯝ ꯑꯃꯗ ꯂꯨꯄꯥ
ꯇꯧꯋꯦꯅꯦ
ꯇꯧꯕ꯭ꯔꯣ
ꯍꯨꯝ
ꯍꯨꯖꯤꯛꯇꯤ
ꯌꯥꯔꯦ ꯌꯥꯔꯦ ꯐꯔꯦ ꯐꯔꯦ
ꯆꯍꯨꯝ ꯆꯥꯝꯃꯔꯤ ꯆꯃꯉꯥ ꯁꯇꯔꯨꯛ ꯐꯥꯎ ꯍꯥꯏꯕꯅꯤꯅꯦ ꯀꯦꯖꯤꯗ
ꯑꯥꯎ ꯆꯥꯝꯃ꯭ꯔꯤ
ꯍꯣꯏꯗꯤ ꯆꯥꯁꯨ ꯆꯥꯗꯦ ꯆꯥꯁꯨ ꯆꯥꯅꯤꯡꯗꯦ ꯇꯥꯡꯁꯨ ꯇꯥꯡꯉꯦ ꯂꯩꯕꯁꯨ ꯉꯝꯗꯦ
ꯍꯨꯝ ꯑꯗꯨ ꯌꯥꯝ ꯌꯥꯝꯅ ꯄꯤ ꯑꯦꯐ ꯎꯝ ꯑꯗꯨ ꯑꯗꯨꯔ ꯑꯗꯨꯝ ꯆꯥꯏꯗ ꯑꯆꯧꯕ ꯃꯔꯛꯇꯥ ꯂꯥꯛꯑꯗꯤꯀꯣ ꯁꯤꯡꯉꯦꯗꯅ ꯑꯗꯨꯝ ꯏꯄꯥꯗꯤ ꯑꯗꯨꯝ ꯆꯥꯕꯅꯤ ꯃꯥꯗꯤ ꯌꯨꯝꯗ ꯂꯩꯔꯗꯤ ꯑꯗꯨꯝ ꯆꯥꯒꯅꯤ
ꯑꯗꯣ ꯅꯣꯏ ꯆꯥꯕꯗꯣ ꯑꯍꯤꯡꯕꯔꯣ ꯑꯀꯪꯕꯔꯣ
ꯍꯥꯥ
ꯑꯍꯤꯡ ꯍꯤꯡꯅ
ꯑꯀꯪꯕꯗꯤ ꯆꯥꯗꯦꯗ ꯑꯍꯤꯡꯕ ꯉꯥꯛꯇ ꯆꯥꯏꯌꯦ
ꯑꯣ ꯑꯀꯪꯕꯗꯨ ꯑꯀꯪꯕꯁꯨ ꯌꯥꯝ ꯇꯥꯡꯕꯅꯦ
ꯑꯀꯪꯕꯗꯤ ꯆꯥꯗ꯭ꯔꯤ ꯑꯀꯪꯕꯗꯤ ꯑꯍꯣꯏ ꯀꯥꯡꯁꯣꯏꯒꯨꯝꯕꯗ ꯆꯥꯈ꯭ꯔꯕ꯭ꯔꯥ ꯃꯔꯣꯛ ꯃꯦꯠꯄꯗꯔꯥ ꯀꯥꯎꯈ꯭ꯔꯦ ꯑꯗꯨ ꯑꯍꯤꯡꯕꯗꯤ ꯑꯌꯥꯝꯕ ꯆꯥꯏ
ꯑꯍꯤꯡꯕꯅꯁꯨ ꯐꯩꯗ ꯑꯃꯔꯣꯝꯗꯗꯤꯀꯣ
ꯑꯩꯈꯣꯏ ꯌꯨꯝꯒꯤꯗꯤ ꯀꯔꯤ ꯀꯔꯤ ꯑꯌꯥꯝꯕ ꯆꯥꯏ ꯈꯪꯕ꯭ꯔꯥ ꯁꯟꯒꯨꯝꯕ ꯑꯗꯨꯒꯨꯝꯕ
ꯀꯩꯅꯣꯗꯤ ꯍꯪꯒꯣꯏꯗꯤ ꯆꯥꯕ꯭ꯔꯣ
ꯆꯥꯗꯦꯗꯥ ꯑꯗꯨꯗꯤ
ꯍꯥꯉꯣꯏ ꯃꯣꯔꯦꯒꯤ ꯍꯥꯉꯣꯏꯗꯣ
ꯎꯝ ꯇꯣꯡꯁꯥꯡꯗꯨꯔꯣ
ꯑꯣꯏꯔꯝꯒꯅꯤ ꯈꯪꯗꯦ ꯑꯆꯧꯕꯗꯣ
ꯎꯝ ꯃꯥꯅꯦ ꯃꯥꯅꯦ
ꯑꯗꯨꯕꯨꯗꯤ ꯑꯀꯪꯕꯗꯥ ꯆꯥꯏ ꯑꯗꯣ ꯍꯧꯖꯤꯛꯀꯥꯟꯁꯦ ꯆꯥꯅꯤꯡꯗ꯭ꯔꯦ ꯆꯥꯗꯕꯁꯨ ꯀꯨꯏꯔꯦ ꯅꯍꯥꯟ ꯑꯩꯅ ꯑꯩꯈꯣꯏ ꯂꯧ ꯂꯤꯡꯕ ꯆꯠꯄꯗ ꯑꯗꯨꯒꯨꯝꯕ ꯐꯥꯏꯕꯀꯣ ꯑꯩꯁꯨ ꯐꯥꯕꯗꯤ ꯆꯠꯄ ꯑꯗꯨꯒ ꯑꯩꯅ ꯃꯥꯒꯤ ꯃꯋꯨꯟ ꯑꯗꯨꯒ ꯃꯪ ꯑꯗꯨ ꯂꯣꯏ ꯂꯧꯊꯣꯛꯈ꯭ꯔꯅꯤ ꯑꯗꯨꯒ ꯆꯥꯕꯗꯤ ꯑꯩ ꯌꯥꯎꯗꯦ ꯁꯦꯝꯕꯗꯤ ꯌꯥꯎꯋꯦ
ꯎꯝ ꯑꯩꯗꯤꯀꯣ ꯃꯣꯏꯒꯤ ꯃꯎꯟ ꯒꯨꯝꯕ ꯌꯥꯎꯔꯗꯤ ꯍꯩꯅꯔꯔꯣꯏ ꯆꯥꯕꯗ
ꯍꯩꯅꯔꯣꯏ
ꯎꯝ ꯍꯥꯏꯗꯤ ꯈꯣꯛꯇꯣꯛꯑꯒ ꯆꯥꯔꯗꯤꯀꯣ ꯑꯗꯨꯝ ꯆꯥꯕ ꯉꯝꯒꯅꯤꯕ ꯈꯣꯛꯇꯣꯛꯇꯕꯤꯗ ꯃꯊꯟꯇ ꯆꯥꯔꯗꯤ ꯉꯝꯃꯣꯏꯕꯥ
ꯎꯝ ꯑꯩꯗꯤ ꯀꯗꯥꯏꯗꯒꯤ ꯈꯣꯛꯇꯣꯛꯀꯦꯔꯥ ꯈꯣꯛꯇꯣꯛꯑꯣꯏꯔꯥ ꯆꯥꯕ ꯉꯝꯃꯣꯏ ꯍꯣꯏ ꯑꯆꯧꯕꯕꯨꯗꯤ ꯆꯥ ꯆꯥꯈꯔꯦ ꯑꯃꯥ
ꯍꫭꯏ ꯃꯆꯥꯗꯤ ꯉꯝꯃꯣꯏꯗꯥ ꯑꯆꯧꯕꯕꯨ ꯇꯦꯁ ꯇꯧꯕ ꯌꯥꯏ ꯍꯥꯏꯕꯅꯤ ꯑꯃꯨꯛꯐꯥꯎꯁꯨ ꯆꯥꯗ꯭ꯔꯤꯗ ꯑꯩꯗꯤ
ꯇꯧꯔꯁꯨꯅꯦ ꯃꯥꯒꯤ ꯃꯀꯣꯛꯒꯨꯝꯕꯗꯣ ꯂꯣꯏ ꯂꯧꯊꯣꯛꯑꯦ
ꯑꯣ ꯍꯣꯏ ꯍꯣꯏ
ꯇꯪꯈꯥꯏ ꯑꯃ ꯈꯠꯇꯅꯦ
ꯑꯥ
ꯗꯨꯝ ꯍꯥꯎꯕ ꯃꯥꯜꯂꯦ ꯑꯩꯗꯤ ꯆꯥꯗꯦ ꯑꯩꯉꯣꯟꯁꯨ ꯆꯥꯎ ꯑ ꯗꯤ ꯍꯥꯏ ꯑꯗꯨ ꯆꯥꯅꯤꯡꯗꯕ
ꯎꯝ ꯑꯁ ꯈꯪꯗꯦ ꯑꯩꯗꯤ ꯑꯃꯨꯔꯛꯇꯤ ꯇ꯭ꯔꯥꯏ ꯇꯧꯅꯤꯡꯉꯦ ꯑꯆꯧꯕꯗꯣ꯫ ꯍꯪꯒꯣꯏ ꯆꯣꯡꯁꯥꯡꯗꯣ ꯑꯁ ꯑꯩꯅ ꯑꯃꯗ ꯂꯩꯔꯤꯉꯩꯗꯀꯣ
ꯎꯝ
ꯌꯥꯝꯅ ꯌꯣꯜꯂꯦꯕ ꯃꯣꯏꯒꯤ ꯕꯖꯥꯔꯗ ꯀꯪꯍꯜꯂ ꯀꯪꯍꯜꯂꯒ ꯑꯗꯨꯕꯨ ꯆꯥꯒꯦ ꯆꯥꯅꯤꯡꯕꯗꯤ ꯐꯥꯎꯗꯦ ꯑꯗꯨꯁꯨ ꯑꯗꯨꯝ ꯎꯔꯛꯄꯗꯨ ꯃꯣꯏꯗꯤ ꯌꯣꯡꯒꯨꯝꯕꯁꯨ ꯀꯪꯍꯜꯂꯒ ꯌꯣꯜꯂꯦ ꯌꯣꯡꯒꯤ ꯃꯈꯨꯠꯁꯨ ꯌꯣꯡꯁꯨ ꯌꯝ ꯌꯣꯜꯂꯦ
ꯌꫭꯡꯕꯨꯗꯤ ꯑꯩꯁꯨ ꯑꯉꯥꯡ ꯑꯣꯏꯔꯤꯉꯩꯗ ꯆꯥꯈ꯭ꯔꯦ꯫
ꯎꯝ
ꯈꯪꯗꯦ ꯆꯥꯗꯕ ꯀꯨꯏꯔꯦ
ꯑꯩꯗꯤ ꯑꯃꯨꯐꯥꯎ ꯆꯥꯗ꯭ꯔꯤ ꯀꯃꯥꯏꯟ ꯇꯧꯋꯦ ꯃꯥꯏ ꯃꯍꯥꯎꯗꯣ
ꯇꯨꯝ ꯍꯥꯎꯋꯦ
ꯎꯝ꯫
ꯈꯪꯗꯔꯦ꯫
ꯗꯨꯝ ꯆꯨꯝꯅꯒꯤ ꯁꯥ ꯆꯨꯝꯅꯒꯤ ꯁꯥ ꯗꯨꯃꯥꯏꯅ ꯗꯨꯝ ꯇꯧꯔꯝꯒꯅꯤꯗ ꯍꯥꯏꯗꯤ ꯑꯗꯨꯝ ꯃꯥꯟꯅꯕꯅꯤꯅꯀꯣ ꯎꯝ ꯍꯥꯏꯗꯤ ꯃꯤ ꯁꯥꯗꯤ ꯁꯥꯅꯤꯗꯅ ꯃꯅꯨꯡꯒꯤꯗꯨꯗꯤ ꯃꯥꯒꯤ ꯑꯇꯣꯞ ꯑꯇꯣꯞꯄ ꯇꯣꯉꯥꯟ ꯇꯣꯉꯥꯟꯕ ꯍꯥꯏꯕꯅꯤ꯫
ꯑꯗꯣ ꯑ ꯀꯔꯤ ꯂꯝ ꯑꯣꯛ ꯍꯥꯏꯕꯗꯣ꯫
ꯑ ꯂꯝꯃꯣꯛꯇꯤ ꯌꯥꯝ ꯍꯥꯎꯕꯅꯦ꯫
ꯑꯗꯨꯜ ꯑꯗꯨ ꯅꯠꯇꯕ ꯂꯝꯗ ꯑꯗꯨꯝ ꯂꯩꯕ ꯑꯃ ꯁꯟ ꯑꯩꯕꯀꯣ ꯇꯣꯉꯥꯟꯕ꯫
ꯑ ꯌꯥꯛ ꯑꯣ ꯁꯟ ꯃꯥꯟꯕ꯫
ꯍꯣꯏ ꯁꯟꯃꯛ ꯅꯠꯇꯕ ꯑꯗꯨ ꯑꯣꯏꯔꯁꯨ ꯃꯁꯛꯇꯣ ꯑꯩꯁꯨ ꯐꯖꯅ ꯈꯪꯗꯦ ꯑꯗꯨ ꯈꯥꯎꯗꯤ ꯍꯥꯎꯇꯦꯕ ꯃꯅꯝ ꯑꯃ ꯂꯩꯔꯒꯀꯣ꯫
ꯑꯣ ꯁꯟꯗꯪ ꯍꯥꯏꯕꯗꯨꯔꯣ꯫
ꯈꯪꯗꯦ ꯑꯗꯨꯗꯤ꯫
ꯎꯝ꯫ ꯁꯟꯗꯪꯗꯤ ꯆꯥꯒ꯭ꯔꯦꯕꯀꯣ ꯌꯥꯝ ꯍꯥꯎ ꯇꯕ ꯑꯃ ꯂꯩꯕ ꯑꯗꯨꯒꯤ ꯑꯗꯨ ꯃꯥꯟꯕ ꯑꯩꯅ꯫
ꯑ ꯍꯥꯎꯇꯦ ꯍꯥꯏꯔꯦ ꯈꯥꯔꯤ ꯈꯥꯔꯤꯁꯨ ꯇꯧꯕ꯭ꯔꯥ ꯈꯪꯗꯦ ꯑꯩꯁꯨ ꯑꯃꯐꯥꯎ ꯆꯥꯗ꯭ꯔꯤ꯫
ꯃꯅꯝ ꯅ ꯌꯥꯝꯅ ꯊꯤꯕ ꯋꯥꯅꯦ ꯆꯥꯕꯗꯣ꯫
ꯑ ꯑꯍꯣꯏ ꯃꯅꯝ ꯂꯩꯌꯦ ꯍꯥꯏꯌꯦ꯫
ꯎꯝ꯫
ꯇꯨ ꯑꯣꯏꯕꯖꯥꯠꯂꯥ ꯈꯪꯗꯦ꯫
ꯑꯣꯏꯔꯝꯅꯤ ꯀꯤꯔꯦꯗ ꯁ꯭ꯋꯥꯏꯖꯦ ꯂꯩꯕ꯫
ꯀꯔꯤ ꯂꯩꯗ ꯀꯗꯥꯢ ꯀꯤꯕꯤꯔꯅ ꯁꯤꯗꯕꯨ꯫
ꯀꯤꯅꯣꯝꯅ ꯆꯔꯤꯛ ꯆꯔꯤꯛ ꯇꯧꯔꯛꯑꯦ ꯑꯩꯒꯤ ꯅꯥꯄꯤ ꯅꯥꯄꯤ ꯃꯌꯥꯗ ꯆꯔꯤꯛ ꯆꯔꯤꯛ ꯇꯧꯔꯛꯑꯦ꯫
ꯑ ꯑꯗꯨꯕꯨꯗꯤ ꯏꯁ ꯍꯧꯖꯤꯛꯕꯨ ꯀꯔꯤ ꯂꯩꯒꯦꯅꯦ ꯂꯤꯟꯁꯨ ꯊꯣꯛꯑꯣꯢ ꯏꯁ꯫
ꯈꯪꯗꯦ ꯀꯤꯌꯦ꯫
ꯀꯤꯕꯤꯔꯅꯨ ꯀꯤꯕꯤꯔꯅꯨ ꯀꯔꯤꯁꯨ ꯂꯩꯇꯕꯅꯦ꯫
ꯑꯣ ꯀꯤꯗꯦꯗ ꯀꯤꯗꯦꯗ ꯅꯪꯅ ꯀꯤꯕ ꯑꯣꯢ
ꯎꯝ
ꯑ ꯑꯩꯈꯣꯏꯗꯤ ꯄꯤꯛꯏꯉꯩꯗ ꯌꯥꯝ ꯅꯨꯡꯉꯥꯏꯕꯅꯤꯗ ꯎꯆꯦꯛꯀꯁꯨ ꯅꯥꯎꯔꯤ ꯅꯥꯎꯔꯤꯅ ꯀꯥꯞꯄꯒ ꯆꯥꯔꯒ ꯑꯣ ꯀ ꯇꯧꯔꯛꯏꯦ ꯖꯨꯒꯣꯠ ꯆꯥꯗꯕ ꯊꯕꯛ ꯉꯥꯛꯇ
ꯑꯃ ꯅꯣꯔꯤ ꯀꯄ ꯏꯕ꯭ꯔꯣ
ꯑꯩꯗꯤ ꯍꯩꯇꯦ ꯑꯗꯨ ꯑꯃꯨꯔꯛꯇꯤ ꯀꯥꯞꯈ꯭ꯔꯦ ꯑꯗꯨ ꯁꯨꯡꯄꯥꯟ ꯄꯥꯟꯗꯦꯗ ꯑꯩꯒꯤ ꯏꯃꯥꯟꯅꯕ ꯃꯌꯥꯝ ꯂꯩꯔꯤꯑꯕꯀꯣ ꯃꯣꯏꯅ ꯀꯥꯞ ꯄ ꯑꯩꯗꯤ ꯅꯨꯄꯥ ꯃꯌꯥꯝ ꯇꯤꯟꯅꯔꯛꯄ ꯄꯤꯛꯏꯉꯥꯏꯗ ꯅꯨꯄꯤ ꯇꯤꯟꯅꯗꯦꯕ ꯂꯩꯇꯕꯒꯤ ꯀꯃꯒꯤ ꯆꯠꯂ ꯆꯂꯒ
ꯍꯦꯟꯅ ꯐꯩꯌꯦꯗ ꯅꯨꯄꯥꯗ ꯇꯤꯟꯅꯕꯅ ꯍꯦꯟꯅ ꯐꯩꯌꯦ
ꯎꯝ ꯃꯣꯏꯁꯦ ꯌꯥꯝ ꯐꯕꯅꯦ ꯅꯨꯄꯤꯦꯒ ꯍꯥꯏꯔꯗꯤꯀꯣ ꯑꯩꯗꯤ ꯅꯨꯄꯤꯗꯣ ꯄꯥꯛ ꯂꯩꯔꯛꯇꯦꯕ ꯏꯆꯦ ꯑꯃꯈꯛꯅꯦ ꯑꯩꯈꯣꯏꯅꯤꯒ ꯅꯨꯄꯥ ꯑꯇꯩꯅꯦꯕ ꯀꯣ ꯂꯩꯃꯤꯟꯅꯕꯗꯣ ꯑꯗꯨꯅ ꯅꯨꯄꯥꯒꯤ ꯃꯇꯨꯡ ꯀꯣꯏꯌꯦꯡ ꯏꯟꯅꯔꯒ ꯃꯣꯏ ꯅꯥꯎꯔꯤ ꯀꯥꯞꯄꯅꯦ ꯄꯨꯈ꯭ꯔꯤꯗ ꯉ ꯉꯥ ꯐꯥꯕ ꯑꯗꯨꯃꯥꯏꯅ ꯌꯦꯡꯉꯦ ꯇꯧꯋꯤ ꯑꯃꯐꯥꯎ ꯇꯧꯗꯕ ꯌꯦꯡꯕ ꯃꯇꯝꯗꯗꯤ ꯊꯧꯅꯥ ꯌꯥꯝ ꯐꯕ ꯗꯤꯟꯒꯨꯝꯕꯁꯨ ꯐꯥꯕꯅꯤ ꯑꯩꯈꯣꯏ ꯂꯩꯃꯤꯟꯅꯕ ꯃꯤ ꯑꯃꯁꯨ ꯑꯩꯅ ꯀꯤꯗꯕ ꯑꯃ ꯂꯩ ꯂꯥꯡꯉꯦ
ꯅꯪꯗꯤ ꯆꯥꯛ ꯊꯣꯡꯈ꯭ꯔꯕꯣ
ꯎꯝ ꯑꯩ ꯏꯆꯦ ꯑꯩꯅ ꯊꯣꯡꯈ꯭ꯔꯦ
ꯆꯥꯛ ꯆꯥꯕꯗꯤ ꯄꯨꯨꯡ ꯀꯌꯥꯗ ꯆꯥꯗꯣꯏꯕ
ꯉꯥꯏꯍꯥꯛ ꯂꯩꯔꯒ ꯆꯥꯕ ꯌꯥꯏ ꯃꯣꯏ ꯅꯁꯥꯏ ꯌꯦꯟ ꯊꯣꯡꯕꯗꯣ ꯂꯩꯔꯛꯈ꯭ꯔꯦꯕ ꯐꯤꯐ ꯑꯥ ꯂꯨꯄꯥ ꯌꯥꯡꯈꯩꯒꯤ ꯑꯗꯨꯒ ꯆꯥꯛꯈ꯭ꯔꯁꯦ ꯏꯟꯁꯥꯡ ꯊꯣꯡꯉꯔꯣꯏꯁꯦ ꯁꯨꯃꯥꯏꯅ ꯍꯥꯏꯕ ꯑꯩꯅꯥ ꯍꯣꯏ ꯍꯣꯏ ꯍꯣꯏ ꯁꯨꯃꯥꯏꯅ ꯍꯥꯏꯌꯦ ꯍꯨꯝ
ꯑꯗꯨꯗꯤ
ꯎꯝ ꯉꯁꯥꯏꯗꯣ ꯕꯖꯥꯔ ꯆꯠꯂꯒ ꯃꯣꯏꯗꯣ ꯄꯅꯤꯄꯨꯔꯤ ꯆꯥꯁꯦ ꯍꯥꯏꯅ ꯀꯣ ꯆꯠꯂꯦꯕ ꯑꯗꯨꯒ ꯃꯌꯥꯝ ꯆꯥꯈ꯭ꯔꯦ ꯑꯗꯨꯒꯤ ꯄꯨꯛꯇꯣ ꯊꯟꯕ
ꯆꯠꯄ꯭ꯔꯣ
ꯎꯝ ꯅꯁꯥꯏ ꯕꯖꯥꯔ ꯆꯠꯄꯅꯦ ꯑꯥ ꯀꯩꯅꯣ ꯂꯣꯏꯔꯒ ꯄ꯭ꯔꯦꯛꯇꯤꯀꯦꯜ ꯂꯣꯏꯔꯒ ꯅꯁꯥꯏ ꯊꯣꯛ ꯈꯤꯕꯗꯣ ꯊꯕꯛ ꯍꯜꯂꯛꯄꯗ ꯑ ꯅꯠꯇꯦ ꯑꯗꯨꯗ ꯆꯠꯈ꯭ꯔꯕ ꯕꯖꯥꯔꯗ
ꯑꯩꯗꯤ ꯑꯩꯅ ꯀꯩꯅꯣ ꯆꯥꯡꯗ ꯍꯪꯉꯦꯕ ꯍꯪꯉꯒ ꯃꯣꯏꯗꯨ ꯄꯅꯦ ꯀꯩꯅꯣꯝ ꯆꯥꯕ ꯆꯠꯀꯅꯤ ꯍꯥꯏꯕ ꯑꯃ ꯀꯣꯠꯄꯗꯣ ꯀꯩ ꯍꯥꯏ ꯍꯥꯏꯅꯤ ꯀꯣꯠꯄꯗꯨꯕꯨ ꯀꯔꯤꯅꯣ ꯍꯥꯏꯕ
ꯀꯣꯠꯄ
ꯍꯣꯏ ꯃꯥꯅꯗꯣ ꯀꯥꯏ ꯍꯥꯏꯔꯛꯑꯦꯕ ꯀꯣꯠꯄꯗꯣ ꯍꯥꯏꯕ ꯑꯩꯅ ꯀꯣꯠꯄꯗꯣ ꯀꯔꯤꯅꯣꯅ ꯍꯪꯕ
ꯑꯣ ꯆꯤ ꯀꯩꯅꯣꯒꯨꯝꯕ ꯆꯦꯡ ꯀꯕꯣꯛꯒꯨꯝꯕ ꯅꯠꯇ꯭ꯔꯒ ꯁꯤꯡꯖꯨꯒꯨꯝꯕ ꯑꯣꯏꯔꯝꯅꯤ ꯃꯥꯅ ꯍꯥꯏꯕꯗꯣ
ꯈꯟꯗꯦ ꯑꯗꯨꯒ ꯂꯥꯁꯇ ꯄꯥꯅꯤꯄꯨꯔꯤ ꯍꯥꯏꯔꯛꯑꯦ
ꯎꯝ ꯄꯥꯅꯤꯄꯨꯔꯤꯁꯨ ꯆꯥꯕ ꯆꯠꯂꯦ
ꯀꯔꯤꯅꯣꯅꯦ ꯀꯣꯠꯄꯗꯣ ꯍꯥꯏꯕ ꯍꯥꯏꯅ ꯃꯥꯁꯨ ꯅꯣꯛꯑꯦ ꯑꯁ ꯑꯈꯣꯏꯗꯤ ꯍꯌꯦꯡꯁꯨ ꯑꯃꯨꯛ ꯊꯕꯛ ꯆꯠꯇꯣꯏꯅꯤ ꯇꯜꯂꯦ
ꯑꯦ ꯍꯌꯦꯡꯁꯨ ꯂꯩꯕ꯭ꯔꯣ ꯅꯣꯏꯒꯤ ꯊꯕꯛꯇꯣ
ꯇꯌꯦꯡ ꯉꯁꯤ ꯑꯩꯈꯣꯏ ꯂꯣꯏꯔꯝꯗꯦ
ꯑꯈꯣꯏꯗꯤ ꯉꯁꯤ ꯂꯣꯏꯁꯤꯟꯈ꯭ꯔꯦ ꯑꯗꯨꯅ ꯍꯌꯦꯡ ꯑꯣꯐ ꯂꯧꯔꯦ ꯍꯌꯦꯡ ꯆꯠꯂꯔꯣꯏ
ꯅꯨꯡꯉꯥꯏꯅꯦ ꯅꯣꯏꯗꯤ ꯍꯌꯦꯡ
ꯎꯝ ꯑꯗꯨꯅꯀꯣ ꯐꯠ ꯖꯅ ꯌꯦꯡꯉꯅꯤ ꯐꯨꯠꯕꯣꯜ ꯇꯨꯝꯗꯕꯤꯗ ꯑꯍꯤꯡ ꯆꯨꯞꯄ ꯅꯣꯏ ꯑ ꯑꯦ ꯑꯩꯒꯤ ꯏꯃꯥꯟꯅꯕꯤ ꯑꯃꯒꯤ ꯀꯥꯗ ꯇꯨꯝꯒꯅꯤ ꯑꯩꯒꯤ ꯂꯩꯃꯤꯟꯅꯕ ꯅꯨꯄꯤꯁꯨ ꯆꯠꯈ꯭ꯔꯦꯕ ꯃꯌꯨꯝꯗ
ꯑꯩꯗꯤ ꯑ ꯀꯩꯅꯣ ꯍꯌꯦꯡ ꯊꯕꯛ ꯂꯩꯔꯁꯨ ꯕꯣꯜ ꯌꯦꯡꯒꯅꯤ
ꯎꯝ
ꯕꯣꯜꯗꯤ ꯐꯖꯅ ꯌꯦꯡꯗꯣꯏꯅꯤꯍꯦ ꯉꯁꯤꯗꯤ ꯑꯗꯣ ꯈꯪꯗꯦ ꯍꯌꯦꯡꯗꯣ ꯌꯦꯡꯕ ꯉꯝꯒꯦꯔ ꯑꯌꯨꯛꯀꯤꯗꯤ ꯈꯔ ꯋꯥꯏꯗꯅ
ꯎꯝ
ꯑꯃꯨꯛꯀ ꯇꯨꯝꯗꯕꯤꯗ ꯑꯃꯨꯛ ꯂꯥꯛꯑꯗꯤ ꯋꯥ ꯍꯦꯟꯅꯁꯨ ꯋꯥꯕ ꯑꯗꯣ ꯑ ꯑꯩꯒꯤ ꯀꯀꯥꯁꯦ ꯃꯥꯒꯤꯗꯣ ꯌꯦꯡꯕ ꯌꯦꯡ ꯉꯝꯒꯗ꯭ꯔꯥ ꯉꯝꯃꯣꯏꯗ꯭ꯔꯥ ꯈꯪꯗ꯭ꯔꯦ ꯀꯀꯥ ꯃꯤ ꯁꯤꯗꯣ ꯍꯨꯝ ꯍꯨꯝ
ꯑꯣ
ꯑꯩꯈꯣꯏꯗꯤ ꯗꯗꯥ ꯔꯣꯅꯥꯜꯗꯣꯒꯤꯗꯣ ꯎꯝ ꯌꯦꯡꯒꯅꯤ ꯑꯍꯤꯡ ꯆꯨꯞꯄ ꯅꯣꯏ ꯀꯀꯥꯒꯤꯗꯣ ꯀꯔꯝ ꯀꯥꯟꯗꯔꯥ
ꯄꯨꯡ ꯑꯃ ꯃꯈꯥꯏ ꯅꯠꯇꯦ ꯄꯨꯡ ꯑꯍꯨꯝꯗꯔ ꯍꯥꯏꯕ꯭ꯔꯣ ꯀꯩꯅꯣꯝ ꯍꯥꯏꯕꯅꯤꯅꯦ ꯄꯨꯡ ꯑꯍꯨꯝ ꯃꯈꯥꯏ ꯍꯥꯏꯕ꯭ꯔꯥ
ꯎꯝ
ꯑꯁ ꯈꯪꯗꯦꯗ
ꯎꯝ
ꯀꯩꯅꯣꯝꯗꯤ ꯄꯨꯡꯗꯤ ꯍꯥꯏꯕꯅꯦ ꯑꯗꯣ ꯆꯞ ꯆꯥꯕ ꯄꯨꯡꯕꯨꯗꯤ ꯈꯪꯗ꯭ꯔꯦ꯫
ꯑꯩꯈꯣꯏ ꯀꯀꯥꯒꯤꯗꯨꯁꯨ ꯀꯔꯝ ꯀꯥꯟꯗꯔ ꯈꯪꯗꯦꯅꯦꯍꯦ ꯑꯃꯨꯛꯐꯥꯎ
ꯉꯁꯥꯏ ꯏꯃꯥꯟꯅꯕ ꯁꯨ ꯑꯃ ꯍꯥꯏꯔꯛꯑꯦꯕ ꯑꯦ ꯃꯥꯗꯨ- ꯎꯝ ꯉꯁꯤ ꯃꯤ ꯈ꯭ꯔꯗꯤ ꯀꯞꯀꯗꯧꯔꯤ ꯍꯥꯏꯌꯦ ꯀꯥꯀꯥ ꯑꯃꯗꯤ ꯀꯞ ꯗꯣꯔꯤ ꯉꯔꯥꯡ ꯑꯃ ꯀꯞꯈ꯭ꯔꯦ ꯀꯥ ꯍꯥꯏꯔꯛꯑꯦ ꯈꯪꯕ꯭ꯔꯥ
ꯎꯝ
ꯅꯍꯣꯏ ꯍꯥꯏꯕ
ꯎꯝ
ꯍꯣꯏ ꯍꯥꯏꯔꯒ ꯉꯁꯤ ꯅꯪꯗꯤ ꯀꯅꯥꯄꯨ ꯇꯧꯗꯨꯏꯅꯣ ꯍꯥꯏ ꯑꯩꯅ ꯈꯪꯗꯦ ꯀꯥꯀꯥ ꯑꯔꯨꯟ ꯑꯗꯨꯗꯤ ꯑꯩꯒꯤ ꯀꯩꯅꯣꯃꯛꯇꯤ ꯅꯠꯇꯦꯕ ꯑꯗꯨꯗꯤ ꯅꯪꯗꯤ ꯅꯪꯁꯨ ꯏꯁ꯭ꯄꯦꯟꯗ ꯆꯠꯂꯁꯦꯒ ꯍꯥꯏꯔꯛꯑꯦ
ꯎꯝ
ꯑ ꯑꯗꯨꯅ ꯈꯪꯗꯦ ꯄꯦꯟ ꯌꯦꯡꯕ ꯇꯥꯔꯦꯗꯅ
ꯎꯝ
ꯇꯨꯝꯅꯤꯡꯕ ꯍꯧꯔꯕ ꯆꯥꯔꯝꯗꯥꯏ ꯆꯥꯛꯆꯥꯗ꯭ꯔꯤꯉꯩꯗ
ꯇꯔꯥꯃꯉꯥꯗ ꯂꯣꯏꯕ꯭ꯔꯥ ꯇꯔꯥꯅꯤꯞ ꯑ ꯇꯔꯥꯇꯔꯨꯛꯇ ꯂꯣꯏꯕ꯭ꯔꯥ
ꯀꯩꯅꯣꯗꯨꯔꯣ
ꯑꯩꯈꯣꯏꯅ ꯍꯧꯖꯤꯛ ꯎꯝ
ꯈꯪꯗꯦ ꯑꯣ ꯑꯣ ꯀꯨꯟꯗ ꯂꯣꯏꯕꯅꯦ ꯀꯨꯟꯗ
ꯑꯣ ꯐꯩꯌꯦꯅꯦ ꯅꯍꯥꯟꯒꯩꯗꯤꯀꯣ ꯑꯩꯅ ꯃꯤꯒꯀꯣ ꯇꯧꯕꯗꯀꯣ ꯇꯔꯥꯗ ꯍꯦꯛꯇ ꯂꯣꯏꯈꯤꯕ ꯀꯔꯤꯒꯤꯔꯥ ꯈꯪꯗꯕ
ꯑꯗꯨꯝ ꯉꯟꯅ ꯂꯣꯏꯕꯁꯨ ꯌꯥꯎꯋꯦ ꯉꯟꯗꯕꯁꯨ ꯌꯥꯎꯋꯦ
ꯑꯣ ꯁꯤꯗꯤ ꯐꯩꯌꯦꯅꯦ ꯑꯗꯨꯗꯤ
ꯐꯕꯅꯦ ꯐꯕꯒꯤꯅꯦ ꯍꯥꯏꯕꯗꯣ ꯅꯪꯉꯣꯟꯗ
ꯐꯠꯇ꯭ꯔꯗꯤ ꯀꯗꯥꯏ ꯍꯥꯏꯈꯦꯁ ꯉꯝꯔꯣꯏꯍꯦ
ꯍꯣꯔꯦꯟ ꯑꯩ ꯅꯨꯄꯥꯗ ꯇꯧꯒꯦ
ꯇꯧꯑꯣ ꯇꯧꯍꯟꯂꯣ ꯃꯥꯁꯨ ꯂꯣꯏꯔꯝꯒꯅꯤꯅ ꯊꯕꯛ
ꯑꯩ ꯑꯩꯒꯤ ꯅꯨꯄꯥꯗꯣ ꯃꯥ ꯊꯕꯛ ꯂꯣꯏꯈ꯭ꯔꯦ ꯉꯁꯥꯏ ꯃꯥꯒꯤ ꯎꯝ ꯃꯃꯥꯟꯅꯕꯒ ꯇꯧꯕꯅꯦꯕ
ꯑꯥ
ꯑꯗꯣ ꯑꯩꯅ ꯗꯤꯁꯇꯔꯕ ꯇꯧꯗ꯭ꯔꯕ ꯃꯥ ꯃꯥꯒꯤ ꯐꯣꯟ ꯅ ꯃꯩ ꯌꯥꯎꯗꯦ ꯍꯥꯏꯕꯒꯤꯀꯣ ꯊꯝꯈ꯭ꯔꯦ ꯑꯗꯨ ꯍꯣꯔꯦꯟ ꯅꯨꯃꯤꯗꯥꯡ ꯇꯧꯍꯜꯂꯛꯀꯦ
ꯌꯥꯏꯌꯦ ꯌꯥꯏꯌꯦ ꯅꯨꯡꯉꯥꯏꯒꯅꯤ ꯑꯗꯨꯗꯤ ꯐꯖꯅ ꯁꯥꯟꯅꯕ ꯌꯥꯏ
ꯎꯝ ꯑꯩꯒꯤꯗꯣ ꯉꯁꯥꯏꯅ ꯌꯥꯗꯕꯗꯣ ꯀꯔꯤꯒꯤꯔꯥ ꯈꯜꯂꯒ
ꯑꯗꯨꯝ ꯀꯩꯅꯣꯗ ꯍꯥꯏ ꯑꯃꯗ ꯀꯩꯅꯣ ꯍꯥꯏꯈ꯭ꯔꯕꯅꯤꯅꯀꯣ
ꯎꯝ
ꯍꯥꯏꯈ꯭ꯔꯕꯅꯤꯅ ꯑꯗꯨꯝ ꯍꯌꯦꯡꯒꯨꯝꯕꯗꯤ ꯌꯥꯔꯛꯀꯗꯧ ꯃꯥꯜꯂꯦ
ꯑꯦ ꯑꯦ ꯑꫭ ꯑꯩꯒꯤꯗꯨꯔꯣ
ꯍꯣꯏ ꯑꯗꯨꯒ ꯑꯩ ꯍꯣꯏ ꯏꯃꯥꯟꯅꯕꯁꯨ ꯍꯥꯏꯕꯗꯣ ꯑꯗꯨ ꯃꯇꯝꯕꯨꯗꯤ ꯂꯩꯔꯤꯗꯅ
ꯎꯝ ꯂꯩꯌꯦ ꯂꯩ ꯃ ꯇꯃꯦ ꯌꯥꯝ ꯂꯩꯗ ꯍꯥꯏꯗꯤ ꯍꯧꯔꯛꯄꯗ ꯉꯥꯏꯔꯤꯕ ꯁꯤꯒꯤ ꯊꯥꯒꯤꯀꯣ
ꯍꯣꯏ
ꯃꯇꯝ ꯂꯩꯒꯤ
ꯈꯪꯗꯦ
ꯆꯥꯛꯇꯥꯕꯩꯒꯤ ꯃꯤ ꯀꯧꯔꯦ ꯀꯃꯥꯏꯅ ꯇꯧꯁꯤꯔꯣ ꯁꯤ
ꯍꯣꯏ ꯍꯣꯏ ꯍꯣꯏ ꯆꯞ ꯆꯥꯕ ꯆꯠꯂꯣ ꯑꯗꯨꯗꯤ ꯀꯣ ꯌꯥꯝ ꯅꯨꯡꯉꯥꯏ
ꯍꯣꯏ ꯃꯛ ꯋꯥꯔꯤꯔꯤ ꯁꯅꯔꯁꯤ ꯀꯣ ꯀꯣꯅ
ꯍꯣꯏ ꯍꯣꯏ ꯍꯣꯏ
ꯍꯣꯏ ꯊꯝꯃꯦ ꯊꯝꯃꯦ